ꯎꯝ ꯃꯁꯤꯁ ꯕꯨ ꯀꯔꯤꯝ ꯇꯧꯗ꯭ꯔꯕꯣ ꯅꯣꯡ ꯆꯤꯡꯅ ꯇꯥꯕꯁꯤꯗ ꯀꯔꯤꯝ ꯆꯠꯊꯣꯛꯇ꯭ꯔꯕꯣ
ꯉꯁꯤꯗꯤ ꯅꯨꯡꯗꯥꯡꯅꯤꯅ ꯆꯠꯊꯣꯛ ꯈꯣꯇꯣꯛꯄꯁꯨ ꯀꯌꯥ ꯅꯨꯡꯉꯥꯏꯇ꯭ꯔꯦꯅ ꯆꯠꯊꯣꯛꯇ꯭ꯔꯦ ꯑꯗꯒꯤ ꯑꯩꯈꯣꯏ ꯀꯣꯂꯦꯖꯇꯨꯁꯨ ꯑꯩꯈꯣꯏꯒꯤ ꯑꯍꯟ ꯁꯦꯅꯤꯌꯔꯁꯤꯡꯒꯤ ꯑꯦꯛꯖꯥꯝ ꯇꯧꯔꯤꯕ ꯑꯗꯨ ꯉ ꯀꯣꯂꯦꯖꯁꯨ ꯁꯨꯇꯤ ꯊꯥꯈ꯭ꯔꯕ ꯃꯇꯝ ꯊꯥꯡꯅ ꯑꯗꯨ ꯑꯗꯨꯅ ꯑꯇꯩ ꯑꯇꯩ ꯊꯕꯛꯁꯨ ꯅꯣꯡ ꯇꯥꯔꯕꯅꯤꯅ ꯆꯠꯊꯣꯛꯄꯗ ꯅꯨꯡꯉꯥꯏꯇꯦꯅ ꯑꯗꯨꯝ ꯌꯨꯝꯗ ꯑꯗꯨꯝ ꯂꯩꯔ ꯉꯁꯤꯗꯤ
ꯀꯩ ꯏꯟꯁꯥꯡ ꯆꯥꯔꯒꯦ ꯉꯁꯤꯒꯤ
ꯉꯁꯤꯗꯤ ꯑꯩꯈꯣꯏꯒꯤ ꯑꯩꯈꯣꯏ ꯃꯃꯥꯒꯤ ꯃꯆꯦ ꯑꯩꯈꯣꯏ ꯏꯃꯥꯆꯧꯕꯤ ꯍꯥꯏꯇꯥꯔꯦ ꯑꯗꯨ ꯂꯥꯛꯑꯝꯃꯦꯅ ꯉꯁꯤꯗꯤ ꯌꯦꯟ ꯑꯃ ꯊꯣꯡꯉꯦ ꯑꯗꯨꯗꯨꯒ ꯁꯣꯏꯕꯨꯝ ꯑꯃ ꯏꯔꯣꯜꯂꯦ
ꯑꯣ ꯑꯁ ꯆꯂꯨꯝ ꯏꯔꯣꯟꯝꯕꯗꯣ ꯁꯥꯎꯕꯅꯤꯅꯦ
ꯌꯥꯥꯎꯋꯦ ꯑꯗꯨ ꯇꯥꯎ ꯍꯣꯏꯒꯤꯗꯤ ꯀꯩ ꯌꯦꯟꯁꯥꯡ ꯆꯥꯔꯒꯦ ꯉꯁꯤ
ꯑꯁ ꯑꯩꯈꯣꯏꯗꯤ ꯉꯁꯤ ꯀꯩꯅꯣ ꯇꯧꯁꯜꯂꯦꯗ ꯍꯋꯥꯏ ꯊꯣꯡꯖꯤꯜꯂꯦ ꯅꯣꯡ ꯆꯥꯕꯗ ꯍꯋꯥꯏ ꯑꯣꯏꯅ ꯆꯥꯔꯁꯦꯅ
ꯑꯣ ꯑꯗꯣ ꯀꯥꯡꯃꯦꯠꯀꯨꯝꯕ ꯑꯃꯗꯤ ꯇꯧꯗ꯭ꯔꯕꯣ
ꯎꯝ ꯀꯥꯡꯁꯦ ꯇꯧꯗ꯭ꯔꯦ ꯑꯁꯣꯝ ꯅꯥꯀꯟꯗ ꯑꯩꯈꯣꯏ ꯑꯩꯈꯣꯏ ꯏꯃꯨꯡꯒꯤ ꯃꯤ ꯑꯅꯥꯕ ꯃ ꯌꯥꯎꯑꯦꯕꯀꯣ
ꯑꯥ
ꯑꯗꯒꯤ ꯃꯣꯏ ꯍꯣꯁꯄꯤꯇꯥꯜꯗ ꯄꯨꯊꯣꯛ ꯄꯨꯁꯤꯟ ꯇꯧꯅ ꯈꯔ ꯊꯨꯅꯕꯅ ꯑꯗꯨꯝ ꯃꯣꯔꯣꯛ ꯑꯇꯦꯛꯄꯗꯣ ꯑꯗꯨ ꯑꯣꯏꯅ ꯇꯧꯁꯜꯂꯦ ꯆꯥꯔꯁꯦꯅ ꯑꯗꯨ ꯍꯦꯛꯇ ꯊꯅꯕꯥꯅ
ꯑꯗꯨꯁꯨ ꯑꯗꯨꯝ ꯍꯥꯎꯕꯅꯦ ꯑꯗꯣ ꯉꯥꯔꯧꯒꯨꯝꯕꯗꯤ ꯀꯔꯤ ꯑꯣꯏꯅ ꯇꯧꯈ꯭ꯔꯒꯦ
ꯉꯥꯔꯧꯁꯦ ꯑꯁ ꯉꯥꯔꯧꯁꯨ ꯑꯝꯇ ꯌꯥꯎꯗ꯭ꯔꯦ ꯍꯥꯏꯗꯨꯣꯏꯅꯤꯅꯦ ꯇꯧꯔꯤꯁꯦ ꯏꯟꯖꯥꯡꯗ ꯉꯅꯥꯕ ꯈꯔ ꯊꯥꯛꯆꯤꯜꯂꯦ ꯑꯗꯨꯗꯨꯒ ꯊꯣꯡꯉꯦ ꯑꯃꯨꯛꯁꯣꯔꯤꯒ ꯌꯦꯟꯗ꯭ꯔꯩ ꯑꯃꯨꯒ ꯑꯗꯨꯝ ꯍꯥꯎꯋꯦ ꯆꯥꯕꯗ ꯉꯥꯔꯧ ꯌꯥꯎꯗ꯭ꯔꯁꯨ ꯌꯥꯏ
ꯍꯣꯏ ꯍꯣꯏ ꯍꯋꯥꯏꯁꯦ ꯑꯗꯨꯝ ꯍꯥꯎꯈ꯭ꯔꯒꯗꯤ ꯑꯗꯨꯝ ꯉꯥꯔꯧꯒ ꯑꯗꯨꯝ ꯌꯥꯎꯗ꯭ꯔꯁꯨ ꯌꯥꯕꯅꯤꯗ
ꯍꯣꯏ ꯑꯗꯣ ꯍꯧꯖꯤꯛꯀꯥꯟ ꯀ ꯀꯥꯂꯦꯟꯁꯨꯦ ꯁꯥꯔꯅꯤꯅꯅꯦ ꯅꯨꯡꯁꯥꯒ ꯁꯥꯕ ꯀꯥꯟꯗꯗꯤ ꯍꯋꯥꯏ ꯊꯣꯡꯕꯁꯦ ꯆꯥꯅꯤꯡꯗꯦꯔ ꯉꯁꯤꯇꯕꯨ ꯋꯦꯗꯔꯁꯦ ꯈꯔ ꯏꯪ ꯏꯪ ꯂꯎꯕꯒꯤ ꯍꯥꯏꯕꯗꯤ ꯉꯁꯥꯏ ꯑꯌꯨꯛ ꯑꯉꯟꯕꯗꯒꯤ ꯅꯣꯡꯁꯦ ꯇꯥꯕ ꯍꯧꯔꯦꯗꯅ ꯑꯗꯨꯗꯨꯅ ꯑꯁ ꯉꯁꯤꯗꯤ ꯍꯋꯥꯏ ꯊꯣꯡꯕꯅꯇ ꯆꯥꯍꯧꯔꯒꯦꯅ ꯆꯥꯕꯅꯤ ꯅꯨꯡꯁꯥ ꯁꯥꯔꯗꯤ ꯁꯧꯒ꯭ꯔꯤꯅ ꯏꯍꯥꯎ ꯍꯥꯎꯋꯤꯗ ꯍꯧꯖꯤꯛꯀꯥꯟꯗꯤ ꯁꯧꯒ꯭ꯔꯤꯅ ꯇꯣꯞ ꯇꯥ ꯂꯩꯔꯦ
ꯍꯣꯏ ꯑꯗꯨꯅꯦ ꯍꯥꯏꯗꯤ ꯅꯨꯡꯁꯥ ꯁꯥꯔꯀꯥꯟꯗꯗꯤ ꯑꯩꯈꯣꯏ ꯍꯋꯥꯏꯒꯨꯝꯕ ꯑꯗꯒꯤ ꯌꯥꯝ ꯀꯟꯅ ꯆꯅꯥꯥꯡ ꯊꯥꯎ ꯀꯩꯀꯥ ꯌꯥꯎꯕꯗꯤ ꯆꯥꯅꯤꯡꯗꯦꯕ
ꯎꯝ
ꯆꯝꯕ ꯁꯧꯒ꯭ꯔꯤꯒꯨꯝꯕ ꯑꯗꯩ ꯆꯝꯐꯨꯠꯀꯨꯝꯕ ꯑꯥ ꯁꯤꯖꯤ ꯀꯂꯦꯅꯤ ꯎꯝ ꯑꯗꯒꯤ ꯀꯥꯡꯍꯧ ꯑꯃꯒ ꯌꯥꯎꯈ꯭ꯔꯗꯤꯀꯣ
ꯑ
ꯑꯗꯨꯝ ꯆꯥꯛꯁꯦ ꯑꯗꯨꯝ ꯑꯇꯩ ꯉꯥꯔꯧ ꯀꯩꯀꯥ ꯌꯥꯎꯗ꯭ꯔꯁꯨ ꯑꯗꯨꯝ ꯌꯥꯏ ꯍꯥꯏꯔꯤꯕ
ꯎꯝ ꯑꯗꯣ ꯅꯣꯏ ꯏꯃꯨꯡꯒꯤ ꯃꯤ ꯊꯕꯛ ꯆꯠꯊꯣꯛꯅꯕ ꯈꯣꯠꯄꯗꯤ ꯌꯥꯎꯅꯗ꯭ꯔꯕꯣ ꯉꯁꯤꯗꯤ
ꯃꯁꯤꯁꯤꯁꯦ ꯑ
ꯑꯗꯨꯝ ꯍꯥꯟꯅꯒꯤ ꯍꯥꯃꯨ ꯍꯥꯃꯨ ꯑꯣꯏꯔꯤꯕ
ꯑꯥ ꯑꯗꯨꯝ ꯍꯥꯏꯗꯤ ꯑꯩꯕꯨꯗꯤ ꯑꯗꯨꯝ ꯆꯠꯊꯣꯛꯇ꯭ꯔꯦ ꯑꯗꯨ ꯑꯩꯈꯣꯏ ꯏꯃꯥ ꯍꯣꯏ ꯄꯤ ꯍꯥꯏꯗꯤ ꯌꯨꯝꯗ ꯍꯥꯏꯗꯤ ꯐꯤꯁꯥ ꯂꯣꯟꯁꯥ ꯀꯣꯟ ꯀꯩꯀꯥ ꯁꯥꯔꯒ ꯑꯗꯨꯝ ꯂꯩꯕꯅꯤꯅ ꯑꯗꯗꯒꯤ ꯍꯣꯏ ꯑꯩꯈꯣꯏ ꯕꯕꯥꯕꯨꯗꯤ ꯊꯕꯛ ꯆꯠꯊꯣꯛ ꯍꯌꯦ
ꯎꯝ
ꯍꯥꯏꯗꯤ ꯅꯣꯡ ꯇꯥꯏꯌꯦꯅ ꯍꯥꯏꯗꯤ ꯕꯕꯥꯍꯣꯏꯗꯤ ꯂꯦꯞꯄ ꯌꯥꯗꯕꯅꯤꯅ
ꯍꯣꯏ ꯑꯗꯨ ꯄꯩꯁꯥ ꯅꯨꯡꯁꯥꯗꯤ ꯑꯁ ꯍꯧꯖꯤꯛꯀꯥꯟꯗꯤ ꯄꯩꯁꯥ ꯅꯨꯡꯁꯥꯥꯁ ꯇꯥꯟꯕ ꯌꯥꯝ ꯋꯥꯕꯅꯤꯅꯦ ꯑꯗꯣ ꯀꯃꯥꯏ ꯀꯃꯥꯏ ꯄꯩꯁꯥ ꯅꯨꯡꯁꯥꯁꯦ ꯀꯃꯥꯏꯅ ꯇꯧꯔꯤꯕ ꯖꯥꯠꯅꯣ ꯅꯣꯏꯒꯤ
ꯑꯗꯨꯅꯦ ꯄꯩꯁꯥꯁꯦ ꯋꯥꯗꯤ ꯑꯗꯨꯝ ꯋꯥꯔꯦ ꯍꯥꯏꯗꯤ ꯑꯩꯈꯣꯏ ꯕꯕꯥꯍꯣꯏꯁꯨ ꯍꯥꯏꯗꯤ ꯍꯧꯖꯤꯛꯇꯤ ꯄꯩꯁꯥꯗꯣ ꯍꯥꯟꯅꯒ ꯃꯥꯟꯅꯅ ꯑꯗꯨꯝ ꯊꯣꯛꯄꯗꯣ ꯉꯝꯗ꯭ꯔꯦꯕ ꯑꯗꯒꯤ ꯑꯩꯈꯣꯏꯁꯨ ꯍꯥꯏꯗꯤ ꯀꯩ ꯇꯧꯗꯣꯏꯅꯣꯗꯣ ꯈꯪꯗꯕꯅꯤꯅ ꯏꯁꯥꯒꯤ ꯃꯇꯥꯡꯁꯤꯗꯤ ꯑꯗꯨꯝ ꯏꯋꯥꯠꯇ ꯋꯥꯔꯦ ꯗꯨꯅꯤ
ꯐꯤ ꯅꯨꯡ ꯁꯥꯗ꯭ꯔꯕꯣ ꯅꯣꯏꯗꯤ ꯅꯪꯃ ꯍꯣꯏꯗꯤ
ꯐꯤ ꯅꯨꯡꯁꯦ ꯑꯩꯈꯣꯏ ꯏꯃꯥꯕꯨꯗꯤ ꯑꯗꯨꯝ ꯍꯥꯏꯗꯤ ꯑꯗꯨꯝ ꯃꯣꯏꯗꯤ ꯑꯗꯨꯝ ꯂꯦꯞꯇꯦꯕꯀꯣ ꯁꯥꯕ
ꯑꯥ ꯃꯣꯏ ꯐꯤꯗꯨ ꯑꯗꯨꯝ ꯊꯥꯕꯗ ꯑꯗꯨꯝ ꯆꯠ ꯄ꯭ꯔꯒꯃꯥꯏ ꯇꯣꯏ
ꯑꯣ ꯐꯩ ꯆꯠꯂꯦ ꯍꯥꯏꯗꯤ ꯑ ꯅꯍꯥꯟꯋꯥꯏ ꯃꯔꯛ ꯑꯃꯗꯤ ꯃꯣꯏꯒꯤ ꯍꯥꯏꯗꯤ ꯁꯤꯖꯟ ꯃꯇꯝ ꯃꯇꯝ ꯂꯩꯕꯅꯤꯅꯀꯣ ꯑ ꯑꯃꯔꯥꯛ ꯑꯃꯗꯤ ꯈꯔ ꯆꯠꯂꯝꯗꯌꯦ ꯑꯗꯣ ꯍꯧꯖꯤꯛꯀꯥꯟꯁꯦ ꯑꯃꯨꯛ ꯃꯣꯏ ꯃꯇꯝꯗꯣ ꯌꯧꯔꯛꯄꯒꯤ ꯑꯁꯣꯝꯗꯒꯤꯁꯨ ꯐꯤꯁꯦ ꯌꯥꯝꯅ ꯑꯣꯔꯗꯔ ꯂꯥꯛꯄ ꯍꯥꯏꯇꯥꯔꯦ ꯑꯗꯨꯗꯨꯅ ꯑꯗꯨꯝ ꯍꯧꯖꯤꯛꯇꯤ ꯌꯥꯝ ꯀꯟꯅ ꯁꯥꯔꯤꯌꯦ
ꯑꯣ ꯑꯣꯏꯔꯅꯤ ꯑꯣꯏꯔꯅꯤ ꯍꯧꯖꯤꯛ ꯃꯣꯏ ꯏꯉꯥꯗ ꯂꯨꯍꯣꯡꯅꯕꯅꯦꯕꯀꯣ ꯂꯨ ꯈꯣꯡꯒꯨꯝꯕ ꯀꯩꯀꯥ ꯌꯥꯎꯔꯛꯄꯅꯦꯕ ꯐꯤ ꯍꯪꯒꯄꯥꯟꯗꯨ ꯅꯠꯇ꯭ꯔꯣ ꯅꯣꯏ ꯃꯥꯒꯤ ꯁꯥꯕꯗ
ꯎꯝ ꯃꯥꯅꯦ ꯃꯥꯅꯦ ꯑ ꯈꯨꯗ ꯍꯪꯒꯄꯥꯟ ꯑꯥ
ꯅꯦ
ꯑꯥ ꯑꯗꯨꯒ ꯑꯗꯨꯝ ꯍꯥꯏꯗꯤ ꯑꯩꯈꯣꯏꯒꯤ ꯏꯆꯦꯁꯨ ꯑꯗꯒꯤ ꯑꯩꯁꯨ ꯑꯗꯨꯝ ꯑꯩꯈꯣꯏꯒꯤ ꯀꯣꯟ ꯑꯅꯤ ꯁꯨꯏꯗꯅ ꯑꯗꯨꯗꯣ ꯑꯗꯨꯝ ꯑꯃꯗꯅ ꯍꯥꯏꯗꯤ ꯐꯅꯦꯛ ꯃꯄꯥꯟ ꯍꯛꯄꯤꯗꯣ ꯑꯗꯨꯝ ꯃꯆꯨ ꯃꯆꯨ ꯑꯗꯨꯝ ꯍꯥꯏꯗꯤ ꯑꯃ ꯂꯣꯏꯔ ꯑꯃ ꯈꯔ ꯑꯃ ꯑꯗꯨꯝ ꯑꯗꯨꯃꯥꯏꯅ ꯃꯈꯜ ꯃꯈꯜ ꯇꯧꯗꯨꯅ ꯁꯥꯔꯒ ꯈꯔ ꯈꯔꯕꯨꯗꯤ ꯇꯦꯛ ꯇꯦꯛꯄꯨꯗꯤ ꯇꯥꯜꯂꯤꯌꯦ
ꯄꯩꯁꯥꯗꯣ ꯑꯗꯨꯝ ꯂꯦꯝꯕꯖꯥꯠꯂꯣ ꯐꯤ ꯃꯃꯜ ꯍꯧꯖꯤꯛꯀꯥꯟꯗꯤ ꯂꯪ ꯃꯃꯜꯟꯅ ꯇꯥꯔꯒ ꯇꯥꯡꯉꯒ ꯐꯤꯒꯤ ꯃꯃꯜꯅ ꯑꯃꯨꯛ ꯍꯣꯡꯉꯦ ꯈꯣꯠꯂꯦ ꯀꯥꯏꯅ ꯁꯨꯝ ꯍꯥꯏꯅꯕ ꯍꯥꯏꯩꯅ ꯇꯥꯕ
ꯍꯣꯏ ꯑꯗꯨꯅꯦ ꯍꯥꯏꯗꯤ ꯂꯪ ꯃꯃꯜꯁꯦ ꯍꯟꯗꯛꯇꯤ ꯈꯔ ꯍꯥꯏꯒꯠꯂꯦꯕꯀꯣ ꯑꯗꯨꯗꯨꯅ ꯎꯝ ꯐꯅꯦꯛ ꯁꯥꯕꯁꯤꯗꯤ ꯍꯥꯏꯗꯤ ꯃꯇꯝꯒ ꯄꯥꯊꯣꯛꯅꯔꯗꯤ ꯀꯌꯥꯕꯨ ꯇꯣꯡꯕꯕꯨ ꯌꯧꯗ꯭ꯔꯦꯕ ꯑꯗꯨꯗꯨꯅ ꯍꯥꯏꯗꯤ ꯐꯅꯦꯛꯄꯨꯗꯤ ꯑꯩꯈꯣꯏꯒꯤ ꯏꯅ ꯐꯤ ꯁꯥꯕꯁꯦ ꯁꯤꯅ ꯑꯃꯨꯛ ꯍꯦꯟꯅ ꯍꯥꯏꯗꯤ ꯃꯇꯝꯁꯨ ꯑꯗꯒꯤ ꯃꯥꯗꯤ ꯃꯔꯥꯛ ꯑꯃꯈꯛꯇꯪ ꯑꯣꯏꯔꯛꯄꯅꯤꯅꯀꯣ ꯑꯗꯒꯤ ꯐꯅꯦꯛ ꯍꯥꯏꯗꯤ ꯑꯁꯥꯡ ꯑꯁꯥꯡꯕ ꯃꯔꯛꯁꯦ ꯑꯅꯤ ꯑꯣꯏꯔꯛꯄ ꯄꯅꯤꯅ ꯑꯗꯨꯅꯦ ꯍꯟꯗꯛꯀꯤ ꯐꯅꯦꯛꯀꯤ ꯐꯤꯍꯧꯁꯦ ꯂꯣꯏꯔꯒ ꯑꯈꯣꯏꯁꯨ ꯍꯥꯏꯗꯤ ꯐꯤꯗꯣ ꯑꯣꯏꯅ ꯁꯥꯁꯤꯔꯅ ꯑꯗꯨꯝ
ꯌꯥꯏ ꯌꯥꯏ ꯑꯥ ꯌꯥꯏ ꯌꯥꯏ ꯑꯗꯨ ꯑꯗꯨꯗꯨ ꯌꯥꯏ
ꯎꯝ
ꯑꯗꯨ ꯅꯣꯏ ꯅꯪꯗꯤ ꯁꯦꯃꯤꯁꯇꯔ ꯂꯣꯏꯁꯟꯗ꯭ꯔꯤ
ꯑꯩꯈꯣꯏꯒꯤꯁꯦ ꯂꯣꯏꯁꯤꯟꯗ꯭ꯔꯤ ꯍꯥꯏꯗꯤ ꯑꯩꯈꯣꯏ ꯑꯩꯅ ꯀꯥꯔꯤꯁꯦ ꯑꯩꯈꯣꯏ ꯁꯦꯀꯦꯟ ꯁꯦꯃꯤꯁꯇꯔꯅꯦꯕꯀꯣ ꯑꯗꯨꯝ ꯑ ꯍꯣꯏ ꯑꯗꯨꯝ ꯈꯔ ꯆꯍꯤ ꯐꯤ ꯑꯅꯤꯃꯨꯛ ꯀꯩꯃꯨꯛꯇꯤ ꯋꯥꯠꯂꯤꯌꯦ
ꯄꯩꯁꯥ ꯆꯪꯒꯗꯕꯁꯦ ꯈꯔ ꯑꯗꯨꯝ ꯋꯥꯠꯂꯤꯕ ꯅꯠꯇ꯭ꯔꯥ
ꯃꯥꯅꯦ
ꯍꯦꯛ ꯂꯣꯏꯗ꯭ꯔꯤꯕ ꯄꯩꯁꯥꯁꯦ ꯑꯗꯨꯝ ꯆꯪꯈꯤꯗꯣꯏꯅꯦꯕ
ꯎꯝ
ꯅꯣꯏ ꯆꯦ ꯍꯣꯏꯗꯤ ꯂꯣꯏꯁꯤꯟꯈ꯭ꯔꯕꯣ ꯀꯃꯥꯏꯅ ꯇꯧꯔꯒꯦ ꯃꯣꯏꯒꯤꯗꯤ
ꯑꯩꯈꯣꯏ ꯏꯆꯦꯍꯣꯏꯒꯤꯗꯤ ꯍꯥꯏꯗꯤ ꯃꯣꯏꯗꯤ ꯍꯟꯗꯛ ꯈꯛꯇꯪ ꯂꯣꯏꯇ ꯉꯥꯏꯔꯤꯌꯦ ꯑꯗꯣ ꯃꯣꯏꯁꯨ ꯍꯟꯗꯛ ꯉꯔꯥꯡ ꯅꯍꯥꯟ ꯀꯨꯏꯈꯤꯗ꯭ꯔꯤ ꯃꯣꯏ ꯀꯣꯂꯦꯁꯀꯤ ꯇ ꯐꯤꯔꯋꯦꯜ ꯇꯧꯋꯦ ꯀꯥꯏꯅ ꯐꯤꯔꯋꯦꯜꯒ ꯆꯠꯇꯅ ꯇꯧꯋꯦ
ꯃꯥꯒꯤꯣ ꯕꯤ ꯅꯦ ꯅꯠꯇ꯭ꯔꯣ ꯍꯟꯗꯛ ꯂꯣꯏꯁꯤꯜꯂꯤꯗꯣ ꯑꯣ ꯃꯈꯥꯗꯤ ꯃꯥ ꯀꯗꯥꯏꯗ ꯇꯧꯗꯣꯏꯕ ꯇꯧꯈꯤꯗ꯭ꯔꯣ ꯇꯧꯔꯔꯣꯏꯗ꯭ꯔꯣ
ꯃꯥꯁꯦ ꯃꯈꯥꯁꯦ ꯑꯗꯨꯝ ꯇꯝꯊꯈꯤꯗꯧ ꯃꯥꯜꯂꯦ ꯑꯗꯣ ꯑꯗꯨꯝ ꯃꯣꯏꯒꯤ ꯍꯥꯟꯅꯒꯤ ꯀꯣꯂꯦꯖꯁꯦ ꯁꯤꯗ ꯑꯗꯨꯝ ꯇꯧꯗꯧꯗꯤ ꯃꯥꯜꯂꯦ
ꯎꯝ
ꯑꯥ
ꯍꯣꯏ ꯑꯗꯨꯗꯤ ꯑꯁ ꯄꯩꯁꯥꯁꯦ ꯍꯥꯏꯗꯤ ꯈꯔ ꯈꯔ ꯊꯣꯛꯅꯅꯕꯩꯗꯤ ꯐꯕ꯭ꯔꯥꯀꯣ ꯄꯩꯁꯥ ꯊꯣꯛꯄ ꯋꯥꯠꯂꯗꯤ ꯑꯃꯨꯛ ꯑꯗꯨ ꯇꯝꯕꯗꯨꯁꯨ ꯑꯃꯨꯛ ꯄꯦꯜꯂꯛꯑꯣꯏ ꯍꯥꯏꯗꯤ ꯅꯤꯡꯕ ꯊꯪꯉꯣꯏꯗꯣꯏꯅꯤꯅꯦ ꯄꯩꯁꯥꯗ ꯅꯋꯥꯗ ꯄꯩꯁꯥꯕꯨꯗ ꯉꯥꯛꯇꯅꯤꯅꯀꯣ
ꯃꯅꯤ ꯑꯗꯣ ꯑꯩꯈꯣꯏ ꯑ ꯑꯩꯈꯣꯏ ꯏꯆꯦꯅꯁꯨ ꯍꯥꯏꯗꯤ ꯌꯨꯝꯗ ꯑꯗꯨꯝ ꯅꯨꯡꯊꯤꯜꯗ ꯑꯗꯨꯝ ꯑꯉꯥꯡ ꯇꯔꯨꯛ ꯇꯔꯦꯠꯃꯨꯛ ꯑꯗꯨꯝ ꯇꯦꯛ ꯇꯦꯛꯀꯗꯤ ꯃꯣꯏ ꯇ꯭ꯋꯏꯁꯟꯒꯨꯝꯕꯕꯨꯗꯤ ꯈꯔ ꯈꯔ ꯇꯧꯋꯦꯕ
ꯑꯗꯨ ꯑꯗꯨ ꯐꯩ ꯑꯗꯨ ꯌꯥꯝ ꯐꯩ
ꯎꯝ ꯑꯗꯨꯅꯁꯨ ꯑꯗꯨꯝ ꯍꯥꯏꯗꯤ ꯌꯨꯝꯒꯤ ꯅꯣꯡ ꯐꯥꯗꯣꯛ ꯉꯥ ꯊꯝꯗ ꯑꯣꯏꯔꯁꯨ ꯁꯨꯝ ꯃꯇꯦꯡ ꯃꯇꯦꯡꯕꯨꯗꯤ ꯑꯗꯨꯝ ꯑꯣꯏꯅꯩꯌꯦꯕ
ꯍ ꯍꯣꯏ
ꯑꯗꯨꯗꯨꯅꯦ
ꯑꯗꯨ ꯑꯗꯨ ꯐꯩꯌꯦ ꯑꯗꯨ ꯐꯩꯗꯣ ꯈꯤꯇꯪ ꯈꯤꯇꯪꯇꯁꯨ ꯂꯥꯛꯏꯗꯣ
ꯑꯥ ꯃꯥꯅꯦ
ꯁꯗꯨꯀꯥꯟꯗꯤꯤꯕꯥꯁ ꯄꯩꯁꯥꯗ ꯉꯥꯛꯇꯅꯤ ꯇꯧꯔꯤ ꯃꯌꯥꯝꯁꯦ ꯊꯕꯛ ꯑꯃ ꯆꯠꯄ ꯆꯄ
ꯎꯝ ꯑꯩ ꯏꯇꯥꯎꯗꯣ ꯀꯩꯝꯇ ꯍꯪꯖꯒꯦ ꯑ ꯏꯇꯥꯎꯣꯏꯒꯤ ꯑꯃꯍꯥꯟꯋꯥꯏ ꯑꯩꯅ ꯂꯥꯛꯑꯝꯕꯗ ꯑꯩꯈꯣꯏ ꯑꯪꯒꯨꯔ ꯄꯥꯜꯍꯧꯕꯗꯣ
ꯑꯥ
ꯑꯗꯨꯗꯨꯕꯨ ꯂꯣꯏꯁꯤꯟꯈ꯭ꯔꯕꯣ ꯅꯠꯇ꯭ꯔꯒ ꯀꯃꯥꯏꯅ ꯇꯧꯔꯤꯒꯦ ꯆꯔꯣꯡ ꯑꯃꯅꯤꯒ ꯂꯩꯔꯤꯕ꯭ꯔꯣ
ꯑ ꯂꯣꯏꯁꯤꯟꯕꯒꯤ ꯍꯥꯏꯔꯨꯔꯗꯤ ꯑꯔꯩꯕ ꯃꯈꯩ ꯑꯌꯥꯝꯕꯅ ꯂꯣꯏꯁꯤꯜꯂꯑꯦ ꯍꯥꯏꯗꯨꯅꯦ ꯑ ꯑꯃꯅꯤꯕꯨꯗꯤ ꯈꯥꯏꯌꯦ ꯑ ꯂꯥꯏ ꯈꯨꯨꯝꯝꯕ ꯀꯩꯗꯧꯕꯗ ꯍꯥꯞꯅꯕꯅ ꯏꯇꯥꯎ ꯆꯥꯅꯤꯡꯉꯤꯔꯣ
ꯍꯣꯏ ꯑꯩꯁꯦ ꯍꯥꯏꯗꯤ ꯑꯃꯨꯛꯇꯁꯨ ꯍꯣꯏ ꯄꯥꯟꯕꯕꯨꯗꯤ ꯎꯔꯦꯗꯅ ꯑꯗꯪꯃ ꯣꯏꯅ ꯂꯥꯛꯑꯝꯕꯗꯨꯗꯗꯤ ꯍꯥꯏꯗꯤ ꯍꯩꯁꯤꯡ ꯐꯥꯗ꯭ꯔꯕꯅꯤꯅ ꯑꯩꯁꯨ ꯑꯗꯨꯝ ꯍꯦꯛꯄꯗꯣ ꯐꯔꯛ ꯇꯥꯗꯅ ꯑꯗꯨꯝ ꯍꯥꯏꯗ꯭ꯔꯕ ꯑꯗꯣ ꯑꯩꯁꯨ ꯍꯥꯏꯗꯤ ꯏꯇꯥꯎ ꯍꯣꯏꯗ ꯄꯥꯟꯕ ꯑꯣꯏꯕꯅꯤꯅ ꯁꯨꯝ ꯃꯍꯥꯎꯗꯣ ꯇꯪꯅꯤꯡꯕ
ꯑꯦ ꯑꯦ ꯌꯥꯏ ꯌꯥꯏ ꯌꯥꯅꯤ ꯌꯥꯅꯤ ꯑꯗꯨꯒꯤꯗꯤ ꯌꯥꯅꯤ ꯂꯩꯔꯤ ꯂꯩꯔꯤ ꯑꯩ ꯈꯥꯛꯑꯝꯒꯦ ꯀꯔꯝ ꯀꯥꯟꯗ ꯂꯥꯛꯀꯦ ꯍꯥꯏꯅꯣ ꯅꯪ ꯂꯥꯛꯇꯧ ꯑꯝꯇ ꯍꯥꯏꯔꯣ ꯑꯗꯨꯗ ꯍꯦꯛꯇ ꯍꯦꯛꯑꯒ ꯆꯥꯎ ꯍ ꯐ꯭ꯔꯦꯁ ꯑꯣꯏꯅ ꯑꯗꯨꯝ ꯆꯥꯎꯗ
ꯑꯩꯁꯦ ꯍꯧꯖꯤꯛꯁꯨ ꯀꯣꯂꯦꯖꯁꯨ ꯁꯨꯇꯤ ꯊꯥꯔꯤꯕꯅꯤꯅ ꯑꯗꯨꯝ ꯁꯪꯗꯤ ꯁꯪꯉꯦꯕ ꯑꯗꯣ ꯅ ꯁꯤ ꯂꯥꯛꯄꯁꯤꯗꯤ ꯍꯥꯏꯗꯤ ꯗꯤ ꯅꯣꯡꯖꯦ ꯇꯪ ꯇꯥꯕꯅꯤꯅ ꯈꯤꯇꯪ ꯅꯨꯡꯉꯥꯏꯇ꯭ꯔꯦ ꯑꯗꯣ ꯍꯌꯦꯡꯒꯨꯝꯕꯁꯦ ꯑ ꯂꯥꯛꯄ ꯌꯥꯕ꯭ꯔꯥ ꯌꯦꯡꯒꯦ
ꯌꯥꯏꯗ ꯌꯥꯏꯗ ꯀꯩꯁꯨ ꯀꯥꯏꯗꯦꯗ ꯅꯣꯡ ꯆꯤꯡꯒꯤ ꯐꯤꯕꯝꯗꯣ ꯍꯥꯏꯐꯦꯠ ꯌꯦꯡꯉꯣ ꯑꯗꯨꯗꯨꯒ ꯑꯗꯨꯝ ꯂꯥꯛꯑꯣ ꯌꯥꯒꯅꯤ ꯊꯝꯕ ꯊꯥ ꯃꯈꯥꯏ ꯑꯃꯃꯨꯛꯇꯤ ꯑꯗꯨꯝ ꯌꯥꯒꯅꯤ
ꯑ ꯍꯣꯏ ꯍꯣ ꯑꯩ ꯑꯗꯨꯝ ꯍꯥꯏꯗꯤ ꯑꯩꯅ ꯂꯥꯛꯀꯗꯕ ꯅꯨꯃꯤꯠꯇꯨꯗ ꯏꯇꯥꯎꯗ ꯍꯥꯟꯅ ꯃꯥꯡꯖꯧꯅꯅ ꯑꯗꯨꯝ
ꯍꯣꯏ ꯍꯣꯏ ꯌꯥꯏꯌꯦ ꯌꯥꯏꯌꯦ ꯑꯗꯨꯝ ꯄꯥꯎꯗꯣ ꯐꯥꯎꯔꯛꯑꯣ ꯁꯤ ꯂꯥꯛꯀꯅꯤ ꯑꯗꯣ ꯂꯥꯛꯄꯅꯦ ꯂꯥꯛꯑꯗꯤ ꯑꯌꯨꯛꯇ ꯑꯣꯏꯅ ꯂꯥꯛꯑꯣꯅꯦ ꯀꯩꯅꯣꯝꯃ ꯆꯥꯃꯤꯟꯅꯔꯒ ꯈꯣꯠꯂꯒ ꯇꯧꯅꯕ ꯀꯨꯏ ꯀꯨꯏꯔꯕꯅꯤꯅ ꯄꯨꯟꯗꯕꯁꯨ ꯑꯗꯨꯝ ꯊꯣꯛꯄꯗꯤ ꯌꯥꯏꯗꯅ
ꯌꯥ
ꯀꯃꯥꯏ ꯀꯃꯥꯏ ꯇꯧ ꯏꯃꯨꯡ ꯃꯅꯨꯡꯒꯤ ꯋꯥꯔꯤꯁꯨ ꯁꯥꯅꯅꯤ
ꯑꯥ ꯑꯗꯣ ꯏꯇꯥꯎ ꯍꯣꯏꯒꯤ ꯑ ꯅꯥꯀꯟꯒꯤ ꯌꯨꯝꯗ ꯍꯥꯏꯗꯤ ꯏꯇꯥꯎꯍꯣꯏꯒꯤ ꯏꯗꯣꯝꯆꯥ ꯑꯣꯏꯗꯣꯏꯔꯥ ꯃꯥꯆꯧꯕꯤ ꯗꯥꯏ ꯑꯣꯏ ꯑꯣꯏꯗꯣꯏꯔꯥ ꯈꯪꯗꯦ ꯑꯗꯣ ꯃꯣꯏꯒꯤ ꯉꯍꯥꯟꯃꯨꯛ ꯉꯥꯅꯨ ꯈꯔ ꯂꯣꯏꯍꯧꯕꯗꯣ
ꯑꯥ ꯑꯥ ꯑꯥ
ꯕꯨ ꯃꯣꯏꯒꯤꯗꯨꯕꯨ ꯑꯗꯨꯕꯨ ꯍꯥꯏꯗꯤ ꯁꯨꯝ ꯆꯥꯕ ꯌꯥꯕ ꯂꯩꯔꯤ ꯖꯥꯠꯂꯥ ꯂꯩꯔꯒꯗꯤ ꯍꯥꯏꯗꯤ ꯑꯩꯅ ꯂꯥꯛꯄ ꯅꯨꯃꯤꯠꯇꯨꯗ ꯑꯌꯨꯛꯇꯁꯨ ꯂꯥꯛꯇꯣꯏꯅꯤꯅ ꯗꯨꯝ ꯑꯈꯣꯏ ꯆꯥꯛꯁꯨ ꯆꯥꯃꯤꯟꯅꯗꯕ ꯀꯨꯏꯔꯕꯅꯤꯅ
ꯑꯁ ꯏꯇꯥꯎꯁꯤ ꯉꯥꯅꯨ ꯆꯥꯅꯤꯡꯕ ꯃꯥꯜꯂꯤꯗ ꯂꯩꯅꯤ ꯂꯩꯅꯤ ꯂꯩꯅꯤ
ꯍꯥꯏꯗꯤ ꯌꯦꯟꯒꯨꯝꯕꯁꯤꯗꯤ ꯑꯗꯨꯝ ꯑꯩꯈꯣꯏ ꯌꯨꯝꯗꯁꯨ ꯑꯗꯨꯝ ꯇꯣꯏꯅ ꯆꯥꯏꯔꯦꯗꯅꯀꯣ
ꯍꯣꯏ ꯍꯣꯏ ꯍꯣꯏ
ꯈꯤꯇꯪ ꯉꯥꯅꯨꯒꯨꯝꯕꯗꯣ ꯈꯤꯇꯪ ꯆꯥꯅꯤꯡꯕ ꯍꯥꯏꯇꯥꯔꯦ
ꯌꯥꯏꯌꯦ ꯌꯥꯏꯌꯦ ꯂꯩꯅꯤ ꯂꯩꯅꯤ ꯑꯁꯦ ꯑꯗꯨꯒꯤꯗꯤ ꯀꯩꯝ ꯈꯜꯂꯨꯅꯨꯁꯦ ꯑꯩ ꯂꯣꯏꯅ ꯊꯧꯔꯥꯡ ꯇꯧꯔ ꯊꯅꯝꯒꯦꯁꯦ ꯁꯦ ꯑꯗꯨꯒꯤꯗꯤ ꯂꯣꯏꯅ ꯔꯦꯗꯤꯗ ꯂꯥꯛꯇ ꯂꯥꯛꯑꯣꯅꯦ ꯅꯪ
ꯍꯣꯏ ꯍꯣꯏ ꯑꯗꯨꯗꯤ ꯑꯩꯗꯤ ꯑ ꯍꯌꯦꯡꯁꯦ ꯅꯣꯡ ꯆꯤꯡꯒꯤ ꯐꯤꯕꯝꯅꯕꯨ ꯐꯔꯗꯤ ꯗꯤ ꯑꯩꯗꯤ ꯍꯌꯦꯡ ꯍꯦꯛꯇ ꯂꯥꯛꯆꯔꯒꯦ
ꯍꯣꯏꯅꯦ ꯌꯥꯏꯅꯦ ꯑꯗꯣ ꯌꯥꯝ ꯀꯟꯅ ꯇꯥꯕ ꯅꯠꯇꯕꯅꯤꯅ ꯑꯗꯨꯝ ꯂꯥꯛꯀꯦꯁꯨ ꯂꯥꯛꯁꯜꯂꯨꯅꯤ ꯌꯥꯏꯅꯤ ꯍꯥꯏꯗꯤ ꯇꯞꯅ ꯇꯞꯅ ꯇꯥꯕꯅꯤꯅ
ꯏꯇꯥꯎ ꯍꯣꯏꯒꯤ ꯂꯩꯔꯛꯇꯣ ꯉꯍꯥꯟꯃꯨꯛ ꯑ ꯅꯣꯡ ꯇꯥꯕꯗꯒ ꯍꯦꯛ ꯍꯦꯛ ꯊꯨꯝꯃꯦꯅ ꯏꯇꯥꯎꯅ ꯍꯥꯏꯕꯤꯕꯗꯣ
ꯎꯝ ꯑꯁ ꯅꯨꯡ ꯍꯩꯖꯤꯟꯒ꯭ꯔꯝꯅꯦ ꯑꯗꯨꯒꯤꯗꯤ ꯅꯨꯡꯉꯥꯏꯔ ꯕꯅꯦ
ꯍꯣꯏ ꯑꯗꯨꯃꯥꯏꯅ ꯅꯨꯡꯒꯨꯝꯕ ꯂꯩꯕꯥꯛ ꯀꯨꯝꯕ ꯑꯃ ꯍꯥꯏꯖꯤꯜꯂꯒꯗꯤ ꯁꯨꯝ ꯐꯩ
ꯎꯝ ꯎꯝ ꯌꯥꯅꯤ ꯑꯗꯨꯒꯤꯗꯤ ꯑꯁ ꯑꯩꯈꯣꯏ ꯃꯃꯥꯡ ꯆꯍꯤꯗꯣ ꯑꯗꯨꯗꯣ ꯁꯦꯝꯈ꯭ꯔꯕꯅꯦ ꯑꯗꯨꯝ ꯆꯠꯊꯣꯛ ꯆꯠꯁꯤꯟ ꯍꯧꯖꯤꯛꯀꯤꯗꯤ ꯅꯨꯡꯥꯏ ꯑꯃꯨꯛꯇꯪꯒ ꯑꯃꯨꯛꯇꯪꯒ ꯍꯥꯏꯔꯗꯤ ꯑꯃꯨꯛꯀ ꯍꯦꯟꯅ ꯅꯨꯡꯉꯥꯏꯅꯤ ꯍꯥꯟꯅ ꯍꯧꯖꯤꯛ ꯅꯨꯡꯉꯥꯏꯔꯤ ꯃꯊꯛꯁꯦ ꯑꯗꯩ ꯅꯨꯡꯉꯥꯏꯅꯦ ꯍꯧꯖꯤꯛ ꯅꯨꯡꯉꯥꯏꯁꯦ
ꯑꯗꯨꯗꯤ ꯌꯥꯝ ꯐꯔꯦꯅꯦ ꯍꯥꯏꯗꯤ ꯑ ꯏꯁꯤꯡ ꯊꯨꯝꯕ ꯍꯥꯏꯁꯦ ꯍꯥꯏꯗꯤ ꯁꯨꯝ ꯅꯨꯡꯉꯥꯏꯇꯦꯗꯅ ꯆꯠꯊꯣꯛ ꯆꯠꯁꯤꯟꯗ
ꯍꯣꯏ ꯍꯣꯏ ꯍꯣꯏ ꯃꯥꯅꯦ ꯃꯥꯅꯦ ꯑ ꯑꯗꯨ ꯅꯨꯡꯉꯥꯏꯇꯕ ꯁꯤꯁꯨ ꯅꯨꯡꯉꯥꯏꯇꯕ ꯍꯦ ꯌꯥꯝꯅ ꯂꯝꯕꯤ ꯅꯨꯡꯉꯥꯏꯇꯕꯁꯨ ꯅꯨꯡꯉꯥꯏꯇꯦꯕ
ꯃꯥꯅꯦ ꯃꯥꯅꯦ
ꯆꯠꯊꯣꯛ ꯆꯠꯁꯤꯟ ꯑꯃ ꯑꯃ ꯄꯣꯠꯆ ꯆꯩ ꯄꯨꯊꯣꯛ ꯄꯨꯁꯤꯟ ꯇꯧꯒꯗꯕꯀꯣ
ꯑ ꯑꯗꯒꯤ ꯍꯥꯏꯗꯤ ꯊꯕꯛ ꯑꯃ ꯀꯩ ꯑꯃ ꯊꯣꯛꯂꯛꯄ ꯑꯊꯨ ꯑꯀꯥꯏ ꯊꯣꯛꯂꯛꯄ
ꯎꯝ ꯍꯣꯏ ꯍꯣꯏ ꯃꯅꯦ ꯅꯨꯉꯥꯏꯇꯕꯁꯦꯁ ꯐꯔꯛ ꯌꯝ ꯇꯕꯅꯦ